ꯆꯦ ꯑ ꯌꯥꯔ
ꯀꯅꯤꯡꯉꯥꯏ ꯌꯥꯝ ꯆꯥꯎꯗ꯭ꯔꯥ ꯅꯦꯠꯋꯥꯛꯁꯤꯁꯨ
ꯇꯧꯋꯦ ꯇꯧꯋꯦ ꯑ ꯅ ꯑꯅꯤꯁꯨꯕ ꯇꯧꯕꯗꯨꯗꯅ ꯅꯪ ꯕꯤꯖꯤ ꯊꯥꯔꯛꯑꯦ ꯊꯥꯔ ꯌꯥꯗ꯭ꯔꯦꯗꯅ ꯑꯩꯅ ꯆꯤꯆꯦꯗ ꯋꯥꯗ ꯍꯥꯏꯔꯝꯃꯒ ꯑꯃꯨꯛꯀ ꯑꯃꯨꯛ ꯌꯥꯕ꯭ꯔꯥ ꯑꯩꯅ ꯌꯦꯡꯕꯅꯦ ꯌꯥꯔꯦ
ꯍꯣꯏ ꯇꯕꯨꯗꯤ ꯑꯩꯈꯣꯏ ꯁꯣꯅꯥꯀꯟꯗꯅꯦ ꯅꯣꯡꯊꯤ ꯅꯣꯡꯃꯟꯗꯅꯅꯦ ꯀꯟꯅ ꯇꯧꯔꯤꯑꯕ ꯍ ꯅꯨꯡꯁꯤꯠꯀ ꯌꯥꯎꯕꯤꯗꯣ ꯑꯗꯨꯏꯗꯨꯅ ꯅꯦꯠꯋꯥꯛꯇꯣ ꯈꯤꯇꯪ ꯅꯨꯡꯉꯥꯏꯔꯝꯃꯔꯣꯏ
ꯅꯨꯡꯉꯥꯏꯔꯕ ꯑꯗꯨꯕꯨꯗꯤ ꯑꯗꯣ ꯑꯩꯈꯣꯏ ꯀꯥꯁꯤꯁꯨ ꯈꯔ ꯅꯨꯡꯉꯥꯏꯒꯟꯗꯕꯅꯤ ꯍꯣꯏ ꯐꯣꯏ ꯁꯝꯃꯁꯨꯀꯣ ꯍꯥꯏꯗꯤ ꯋꯥꯏ ꯐꯥꯏꯁꯤꯁꯨ ꯅꯣꯡꯃ ꯀꯩꯝꯃꯪꯒꯅꯤꯗꯤ ꯀꯩ ꯅꯨꯡꯉꯥꯏꯒꯟꯗꯦꯗ
ꯎꯝ
ꯀꯅ
ꯍꯣꯏ ꯅꯪ ꯅꯍꯥꯟ ꯅ ꯁꯥ ꯅꯨꯡꯉꯥꯏꯇꯦ ꯍꯥꯏꯕꯗꯨꯣ ꯀꯃꯥꯏꯅ ꯇꯧꯔꯒꯦ ꯈꯔ ꯐꯔꯕ
ꯑ ꯐꯔꯦ ꯉꯔꯥꯡ ꯅꯍꯥꯟ ꯅꯉꯥꯥꯟꯕ ꯅꯨꯃꯤꯠ ꯅꯨꯡꯗꯥꯡ ꯋꯥꯏꯔꯝꯗꯒꯤ ꯁꯥꯒꯠꯄ ꯍꯟꯈꯔꯦ ꯑꯗꯨꯝ ꯑꯗꯨꯒ ꯅꯨꯃꯤꯠ ꯍꯨꯝꯅꯤ ꯉꯔꯥꯡꯗꯒꯤꯗꯤ ꯁꯥꯗ꯭ꯔꯦꯕ ꯀꯩꯁꯨ ꯅꯍꯥꯟ ꯐꯥꯎꯗ ꯁꯥꯔꯝꯃꯒ ꯉꯔꯥꯡꯗꯩ ꯁꯥꯒꯠꯇ꯭ꯔꯦ ꯑꯗꯨꯗꯩꯗꯤ
ꯎꯝ
ꯀꯩꯝ ꯇꯧꯗ꯭ꯔꯗ ꯇꯦꯁ ꯀꯩꯀꯩ ꯇꯧꯊꯣꯛꯍꯧꯕꯗꯨꯁꯨ ꯑꯃ ꯎ ꯀꯩꯝ ꯇꯧ ꯗꯦꯅ ꯍꯥꯏꯔꯛꯑꯦꯕ
ꯑꯣ
ꯐꯔꯦ ꯑꯗꯣ ꯆꯥꯕ ꯊꯛꯄ ꯑꯃ ꯌꯥꯗꯕ ꯈꯣꯠꯇꯕ ꯇꯧꯕꯗꯨꯗꯤ ꯌꯥꯝ ꯀꯟꯅ ꯁꯥꯒꯠꯈꯤꯕꯩꯅꯦ ꯍꯥꯏꯌꯦ ꯑꯗꯨꯗ ꯈꯔꯕꯨꯗꯤ ꯅꯣꯡꯅꯤ ꯈꯔꯕꯨꯗꯤ ꯂꯩꯔꯒ ꯑꯗꯨꯝ ꯌꯥꯗꯤ ꯌꯥꯔꯛꯀꯅꯤ ꯍꯥꯏꯅ ꯍꯥꯏꯌꯦ ꯃꯣꯏꯅ ꯑꯗꯣ ꯚꯤꯇꯥꯃꯤꯟ ꯑꯃꯨꯛ ꯄꯤ ꯊꯛꯏ ꯚꯤꯇꯥꯃꯤꯟ ꯊꯛꯏ ꯌꯦꯡꯉꯣꯅꯦ
ꯍ
ꯇꯥꯕꯗꯤ ꯅꯣꯡ ꯑꯩꯁꯨ ꯁꯤꯔꯅꯤ ꯍꯥꯏꯕ ꯏꯥꯡ ꯍꯊꯀ ꯑꯁꯤ ꯍ ꯆꯥꯗꯅꯅꯤ ꯁꯣꯝꯗꯅ ꯃꯌꯥꯝ ꯆꯥꯔꯤꯅ ꯈꯔ ꯆꯥꯔꯒ ꯀꯛꯑꯒ ꯗ ꯇꯤꯡꯗꯒꯩꯣ ꯀꯥꯏ ꯈꯜ ꯍꯅꯨꯕꯤꯗ ꯄꯊꯦ ꯃꯣꯏ ꯏ ꯇꯁꯤ
ꯃꯣꯏꯁꯨ ꯕꯣꯗꯤꯤ ꯕꯣꯗꯤꯤ ꯌꯦꯡꯉꯒ ꯊꯥꯒꯦꯅꯦ ꯚꯤꯇꯥꯃꯤꯟꯗꯣ
ꯑꯗꯨ ꯍꯦꯛꯇ ꯆꯥꯗ꯭ꯔꯅ ꯚꯇꯥꯃꯤꯟ ꯊꯧꯔ ꯑꯃ ꯄꯤꯁꯤꯜꯂꯛꯄꯗꯗꯤ
ꯑꯗꯨꯒꯤ ꯍꯌꯦꯡ ꯔꯤꯌꯦꯁꯟ ꯄꯥꯜꯂꯀꯥꯟꯗ ꯌꯦꯡꯎꯅꯪ
ꯑꯩ ꯑꯩꯗꯤ ꯈꯪꯕꯟ ꯃꯊꯥꯖ ꯍꯥꯏꯔꯦ ꯍꯧꯖꯤꯛꯁꯦ ꯑꯁ ꯑꯩ ꯇꯥꯛꯅ ꯐꯅ ꯉꯝꯗꯅꯤ
ꯑꯣꯝ
ꯋꯦꯠꯁꯦ ꯑꯍꯨꯝꯃꯨꯛ ꯇꯥꯔꯦꯕ ꯈꯪꯕꯔꯥ ꯍꯟꯗꯛꯁꯦ ꯑꯩꯁꯦ ꯑꯗꯥꯁꯨ
ꯅꯍꯥꯟ ꯅꯨꯡꯉꯥꯏꯇꯕꯗꯨꯗ ꯎꯝ ꯍꯣꯏ ꯂꯥꯏꯍꯧ ꯁꯥꯔꯨꯕꯁꯦ ꯇꯧꯕꯅꯦ ꯎꯝ